ꯍꯜꯂꯣ ꯇꯥꯏ ꯇꯥꯏ
ꯀꯩꯗꯧꯔꯤꯒꯦ
ꯑꯩꯁꯦ ꯍꯤꯞꯄꯒ ꯂꯩꯌꯦ
ꯎꯝ
ꯅꯪꯗꯤ ꯍꯜꯂꯛꯑꯕ
ꯎꯝ ꯍꯜꯂꯣ ꯑꯩ ꯆꯥꯛꯇꯥꯔꯤꯌꯦ
ꯑ ꯆꯥꯛꯂꯥꯃꯤꯗꯥ ꯅꯪ ꯅꯪ ꯆꯥꯛ ꯆꯥꯏ ꯍꯥꯏꯗꯣ ꯑꯩꯁꯨꯂꯝ ꯈꯜꯂꯦ
ꯀꯥꯡꯊꯣꯏ ꯆꯥꯅꯤꯡꯉꯦ
ꯈꯔꯝꯕꯀꯡꯁꯣꯏꯅ
ꯈꯥꯃꯦꯟ ꯑꯂꯨ
ꯁ ꯈꯥꯃꯦꯟꯒ ꯑꯂꯨꯁꯦ ꯍꯥꯎꯕꯗꯤ ꯍꯥꯎꯕꯅꯦ
ꯎꯝ
ꯐꯖꯅ ꯊꯣꯡꯉꯜꯂꯤ
ꯎꯝ ꯉ ꯑꯀꯥꯡꯕꯗꯣ ꯈꯤꯇꯪ ꯍꯥꯞꯄꯒ
ꯍꯥ ꯂꯣꯏꯔꯝꯗꯥꯏꯗ ꯀꯩꯅꯣ ꯍꯥꯞꯄꯗꯣ ꯐꯗꯤꯒꯣꯝ ꯍꯥꯞꯄꯗꯣ ꯐꯗꯤꯒꯣꯝ ꯅꯠꯇꯦ ꯑꯃꯗꯣ
ꯀꯔꯤꯟꯗꯔ ꯃꯔꯣꯏ ꯃꯔꯣꯏ
ꯍꯥꯎꯅ ꯆꯥꯔꯝꯕꯅꯤꯗ
ꯃꯥꯕ꯭ꯔ
ꯒꯝꯍꯕ ꯏꯇ
ꯇꯥꯕꯗ ꯅꯨꯡꯉꯥꯏꯌꯦꯕ
ꯇꯥꯕ꯭ꯔꯣ
ꯑꯥ ꯈꯔ ꯈꯔꯛꯇꯥꯦ
ꯎꯝ ꯏ ꯆꯆꯥ ꯆꯥꯔꯤꯅ ꯍꯤꯡꯅꯕ ꯈꯤꯇꯪ
ꯄꯥꯛ ꯁꯁ ꯖꯥ ꯄꯔꯛ ꯍꯥꯎꯅ ꯆꯥꯎꯥꯎ ꯀꯥꯏꯅꯣ
ꯍꯥꯎꯅ ꯆꯥꯅꯕ ꯌꯨꯝꯗ ꯂꯩꯇꯕꯅꯤꯅ ꯎꯄꯥꯏ ꯂꯩꯇ꯭ꯔꯦ
ꯍ ꯍꯣ ꯉꯁꯤꯗꯤ ꯀꯃꯥꯏꯅ ꯇꯧꯔꯦ ꯋꯥꯕ ꯅꯨꯡꯉꯥꯏꯕ꯭ꯔꯥ
ꯋꯥꯔ
ꯑ
ꯕꯦꯛ ꯑꯩꯒꯤ ꯕꯦꯛ ꯁꯥꯏꯗꯠꯇꯣ ꯂꯣꯏ ꯅꯥꯔꯦ ꯅꯪꯗꯤ ꯊꯕꯛ ꯆꯠꯇ꯭ꯔꯣ
ꯑꯩꯁꯦ ꯊꯕꯛ ꯆꯠꯇꯦ ꯆꯠꯄ ꯋꯥꯔꯅꯤꯡ ꯉꯥꯏꯍꯥꯛ ꯂꯩꯔꯒ ꯃꯦꯕꯤ ꯑꯐꯇꯔ ꯇꯨ ꯊ꯭ꯔꯤ ꯗꯦꯁ ꯑꯗꯨꯝ ꯂꯩꯌꯦꯗ ꯌꯨꯝꯗ ꯊꯕꯛ ꯆꯠꯇꯕꯅꯤꯅ ꯊꯕꯛ ꯆꯠꯄꯒꯤꯁꯤꯡꯗꯣ ꯁꯥꯥꯛꯇꯣꯡ ꯌꯨꯝ ꯑꯁꯦꯡꯕ ꯆꯥꯕ ꯇꯨꯝꯕ
ꯎꯝ
ꯁꯤꯅꯤ
ꯍꯝ
ꯆꯞ ꯆꯥꯕꯁꯦ ꯑꯃ ꯑꯦ ꯑꯃ ꯍꯥꯏꯕꯤꯌꯅꯣ ꯑꯩꯒ ꯆꯥꯛ ꯆꯥꯕꯗꯅꯦ ꯑꯩꯒꯤ ꯍꯥꯎꯕ ꯏꯁꯇꯥꯜꯗꯣ ꯍꯥꯏꯕꯤꯈꯦ
ꯑꯥ
ꯈꯤꯇꯪ ꯈꯤꯇꯪ ꯍꯥꯏꯗꯤ ꯅꯨꯄꯤ ꯈꯔꯅꯦ ꯈꯤꯇꯪ ꯈꯤꯇꯪ ꯃꯇꯣꯟ ꯃꯇꯣꯟꯅ ꯈꯤꯇꯪ ꯈꯤꯇꯪ ꯆꯥꯏꯗꯅꯣ ꯑꯩꯗꯤ ꯑꯗꯨ ꯆꯥꯕꯗꯣ ꯁꯨꯝ ꯄꯦꯟ ꯄꯦꯟꯅꯤ ꯈꯪꯕ꯭ꯔꯥ ꯃꯍꯥꯎꯁꯨ ꯊꯣꯛꯇꯦ
ꯎꯝ ꯄꯥꯛꯑ ꯆꯥꯕꯗ ꯌꯥꯝ ꯌꯥꯝ ꯆꯥꯕꯗꯨꯅꯦꯕ
ꯎꯝ
ꯆ ꯆꯤꯃꯦꯟ
ꯃꯌꯥꯝ ꯃꯌꯥꯝ ꯅꯝꯁꯤꯟꯕꯗꯣ ꯍꯥꯏꯗꯤ ꯃꯍꯥꯎ ꯊꯣꯛꯇꯕ ꯍꯥꯏꯇꯥꯔꯦ ꯈꯤꯇꯪ ꯈꯤꯇꯪ
ꯑꯥ ꯆꯟꯒ꯭ꯔꯥ ꯁꯨꯝ ꯌꯥꯝ ꯌꯥꯝ ꯅꯣꯝꯁꯤꯟꯕꯀꯣ
ꯆꯥꯒꯗꯕꯅꯤ ꯀꯩ ꯌꯦꯟꯁꯥꯡꯅ ꯋꯥꯅꯅ ꯆꯥꯕꯁꯤ ꯆꯥꯏꯔꯤꯗꯣ
ꯍꯤꯟꯖꯥꯡ ꯌꯥꯎꯗꯦ ꯉꯁꯤꯒ ꯀꯩꯀꯩꯅꯣ ꯍꯥꯞꯆꯜꯂ ꯆꯥꯛꯇ ꯊꯥꯎ ꯉꯧꯕ ꯎꯝ ꯎꯝ ꯄꯔꯨꯝ ꯑꯃꯒ ꯐ꯭ꯔꯥꯏ ꯔꯥꯏꯁ
ꯑꯣ ꯑꯩꯗꯤ ꯍꯩꯗꯤ ꯃꯍꯤ ꯌꯥꯒꯗꯤ
ꯑꯩꯗꯤꯅꯦ ꯏꯁꯤꯡꯒ ꯊꯨꯝꯒꯁꯨ ꯆꯥꯕ ꯍꯩꯑꯦ
ꯎꯝ ꯍꯤꯡꯕ ꯌꯥꯝ ꯂꯥꯏ ꯂꯥꯏꯅ ꯍꯤꯡꯕ ꯌꯥꯔꯦꯅ ꯑꯗꯨꯗꯤ
ꯍꯅ ꯀꯗꯥꯑꯅ ꯅꯣꯡꯃꯒꯤ ꯈꯇꯪ ꯍꯥꯏꯕꯅ ꯂꯩꯇ꯭ꯔꯀꯥꯟꯗ
ꯍꯣꯏ ꯑꯗꯨꯗꯣ ꯅꯣꯡꯃ ꯊꯨꯝꯒ ꯏꯁꯤꯡ ꯇꯧꯔꯒ ꯆꯥꯕ
ꯃꯇꯥꯡꯗꯨꯅ ꯌꯦꯟꯖꯥꯡ ꯊꯣꯡꯒ ꯑꯃꯨꯛꯀ ꯆꯕ ꯑꯗꯨꯃꯥꯏꯅ ꯇꯥꯔꯁ ꯉꯝꯃꯔ ꯑꯩꯗꯤ ꯑꯩꯗꯤ ꯈꯖꯤꯛ ꯈꯖꯤꯛ ꯆꯥꯕꯗꯣ
ꯎꯝ
ꯉꯍꯥꯡ ꯂꯩꯒ ꯑꯃꯨꯛꯀ ꯆꯥꯕ ꯉꯍꯥꯡ ꯂꯩꯉꯩꯗꯒꯤ ꯑꯃꯨꯛꯀ ꯆꯥꯕ ꯑꯗꯨꯃꯥꯏꯅ ꯇꯧꯕꯗ ꯑꯩꯗꯤ ꯑꯩꯒꯤ ꯑꯣꯏꯅꯗꯤ ꯑꯗꯨꯅ
ꯎꯝ ꯐꯩꯗꯨꯁꯨ ꯏꯁꯇꯣꯃꯛꯇꯣ ꯑꯦꯝꯇꯤ ꯑꯣꯏꯍꯟꯅꯦꯕ
ꯑ ꯏꯁꯤꯡꯁꯨ ꯑꯗꯨꯝ ꯇꯣꯏꯅ ꯊꯥꯛꯄꯅꯦ ꯑꯗꯨꯒꯤ ꯑꯁ ꯃ ꯄꯥꯡꯁꯨꯄꯤ ꯉ ꯂꯩ ꯑꯝ ꯃꯀ ꯇꯣꯛꯄ ꯉꯖꯝ ꯃꯀ ꯇꯣꯛꯄ ꯀ ꯃꯕꯥꯅꯤ ꯍꯔꯣꯏ ꯇꯗ
ꯇꯜꯂꯗꯤ ꯑꯩꯗꯤ ꯁꯨꯡꯊꯛ ꯊꯛꯇ ꯌꯨꯝ ꯂꯩꯔꯗꯤ
ꯑꯁ ꯃꯔꯛ ꯃꯔꯛꯇꯗꯤ ꯌꯥꯝ ꯊꯥꯛꯅꯤꯡ ꯊꯛꯇꯕꯅꯤ ꯌꯥꯝ ꯇꯨꯞꯅꯤꯡꯕꯒꯤ ꯑꯃꯨꯀꯛ ꯊꯣꯛꯄꯗꯣ ꯇꯜꯂꯦꯕ
ꯎꯝ ꯉꯁꯤ ꯑꯩꯅ ꯊꯕꯥꯜꯜꯂꯛꯄꯁꯦ ꯑꯩꯒꯤ ꯗꯥꯏꯔꯦꯛ ꯇꯥꯏꯃꯤꯡꯗꯤ ꯎꯝ ꯄꯨꯡ ꯇꯔꯥꯃꯥꯊꯣꯏꯗꯒꯤ ꯄꯨꯡ ꯅꯤꯄꯥꯟ ꯐꯥꯎꯅꯦꯕꯀꯣ ꯑꯗꯣ ꯏꯃꯥꯟꯅꯕꯤ ꯑꯃ ꯂꯥꯛꯄꯗꯨꯅ ꯑꯩꯈꯣꯏꯒꯤ
ꯍ
ꯑꯩꯈꯣꯏꯒꯤ ꯄꯣꯁꯇꯣ ꯇꯣꯡꯉꯥꯜꯂꯦꯕ
ꯑꯥ
ꯑꯩꯅ ꯏꯃꯥꯟꯅꯕꯤ ꯑꯃ ꯀꯧꯁꯟꯕ ꯑꯗꯨꯒ ꯃꯥꯅ ꯄꯨꯡ ꯇꯔꯥꯗꯒꯤ ꯑꯩꯠ ꯐꯥꯎ ꯑꯩꯅ ꯄꯨꯡ ꯇꯔꯥꯃꯥꯊꯣꯏ ꯃꯥꯅ ꯄꯨꯡ ꯇꯔꯥꯗ ꯃꯥꯅ ꯉꯟꯅ ꯂꯥꯛꯄ ꯑꯗꯨꯒꯤ ꯑꯩꯅ ꯉꯁꯤꯗ ꯆꯞ ꯃꯥꯟꯅꯅ ꯊꯣꯛꯂꯛꯑꯦ ꯑꯩꯅ ꯍꯥꯟꯅ ꯊꯣꯛꯑꯦꯕ ꯑꯗꯨꯗꯨꯒꯤ ꯃꯦꯅꯦꯖꯔꯅ ꯀꯣꯜ ꯇꯧꯔꯛꯄ ꯀꯔꯤꯒꯤꯅꯣ ꯅꯪꯅ ꯍꯥꯟꯅ ꯊꯣꯛꯏꯗꯣ
ꯃꯥ ꯍꯥꯟꯅ ꯆꯠꯍꯟꯕ ꯌꯥꯗ꯭ꯔꯥ ꯃꯥꯗꯣ ꯁꯥꯎꯔꯛꯑꯅꯤꯅꯦ ꯑꯃꯛꯉꯔꯕꯣ ꯍꯥꯏꯗꯤ ꯃꯥꯅ ꯉꯟꯅ ꯂꯥꯛꯑꯒ ꯃꯥꯅ ꯍꯥꯟꯅ ꯆꯠꯈ꯭ꯔꯦꯅꯦ ꯑꯗꯨꯃꯥꯏꯅ ꯍꯥꯏꯔ ꯅꯪꯅ ꯈꯤꯇꯪ ꯃꯥꯅ ꯆꯠꯈ꯭ꯔꯕ ꯃꯇꯨꯡꯗ ꯆꯠꯅꯤꯡꯉꯦ ꯍꯥꯏꯇꯥꯔꯁꯨ ꯃꯥꯅ ꯆꯠꯈ꯭ꯔꯕ ꯃꯇꯨꯡꯅ ꯃꯤꯅꯤꯠ ꯃꯉꯥꯒꯨꯝꯕ ꯂꯩꯔꯒ ꯆꯠꯂꯣꯑꯣꯅꯦ ꯍꯣꯏꯔ ꯃꯊꯪꯗ ꯁꯨꯃꯥꯏꯅ ꯇꯧꯔꯒꯦ
ꯍꯧꯖꯤꯛ ꯑꯩꯅ ꯆꯥꯅꯤꯡꯉꯤꯁꯦ ꯔꯣꯇꯤ ꯆꯥꯅꯤꯡꯉꯤ ꯔꯣꯇꯤꯒ ꯌꯦꯟꯖꯥꯡ ꯑꯍꯥꯎꯕ ꯊꯣꯡꯦ ꯑ
ꯎꯝ ꯅꯞ ꯅꯞ ꯂꯥꯎꯔꯒ ꯊꯣꯡꯕꯗꯣ
ꯔꯣꯇꯤ ꯅꯪ ꯀꯌꯥꯃꯨꯛ ꯆꯥꯕ ꯉꯝꯕ꯭ꯔꯣ
ꯑꯁ ꯑꯩꯈꯣꯏꯒꯤ ꯊꯕꯛ ꯃꯐꯝꯗ ꯑꯅꯤ ꯑꯅꯤ ꯄꯤꯔꯛꯄꯗꯣ ꯆꯥꯕ ꯉꯝꯗꯦꯅꯦ ꯑꯃꯒ ꯑꯡꯈꯥꯏ
ꯌꯥꯝ ꯆꯥꯅꯤꯡꯉꯥꯏꯣ ꯑꯩꯅ ꯑꯅꯤ ꯁꯦꯝꯕꯤꯔꯣ ꯑꯗꯨꯝ ꯍꯥꯏꯕꯀꯣ ꯑꯃꯇꯪ ꯍꯥꯏꯥ ꯑꯗꯨꯝ ꯀꯣꯟꯅꯔꯦ ꯎꯝ ꯎ ꯅꯪꯗꯦ
ꯑꯩꯗꯤ ꯌꯥꯝ ꯆꯥꯕꯅꯦ ꯔꯣꯇꯤꯗꯤ ꯑꯩ ꯅꯍꯥꯟ ꯂꯩꯕꯗꯣ ꯑꯃꯗ ꯃꯉꯥ ꯃꯉꯥ ꯍꯥꯏꯕ꯭ꯔꯥ ꯃꯉꯥ ꯃꯉꯥꯒꯤꯗꯨꯕꯨ ꯌꯥꯡꯈꯩ ꯌꯥꯡꯈꯩ ꯑꯣꯏꯔꯦ ꯇꯔꯥꯀꯣ
ꯎꯝ
ꯑꯗꯨꯁꯨ ꯑꯗꯨ ꯆꯥꯝꯃ ꯂꯣꯏꯔꯒ ꯑꯃꯨꯛꯀ ꯆꯥꯛ ꯆꯥꯕꯅꯤ
ꯎꯝ ꯎꯝ ꯑꯩ ꯃꯤꯗꯤ ꯆꯥꯛ ꯆꯥꯔꯝꯗꯥꯏꯗ ꯁꯪꯒꯣꯝ ꯀꯩꯀꯥꯗꯣ ꯊꯛꯅꯤꯡꯉꯦ ꯍꯥꯏꯗꯅ ꯆꯥꯛ ꯂꯥꯑꯃ ꯀꯥꯟꯗ ꯑꯩꯗꯤ ꯆꯥꯛ ꯂꯥꯝꯃ ꯀꯥꯟꯗ ꯁꯨꯝ ꯊꯛ ꯊꯛꯅꯤꯡꯗꯦ ꯆꯥꯛ ꯂꯥꯝꯃꯀꯥꯟꯗ ꯊꯛꯑꯗꯤ ꯍꯦꯟꯅ ꯆꯥꯛ ꯂꯥꯝꯈꯠꯂꯛꯄ ꯆꯥꯛ ꯆꯥꯕ ꯂꯣꯏꯕ ꯃꯇꯨꯡꯗ ꯁꯪꯒꯣꯝ ꯗꯣ ꯊꯛꯆꯜꯂꯗꯤ ꯑꯁ ꯄꯨꯔꯥ ꯔꯤꯂꯦꯛꯁ ꯑꯔꯤꯂꯁꯤ ꯑꯗꯨꯅ ꯈ꯭ꯋꯥ ꯦꯁꯅꯦꯗꯣ ꯈꯨꯠꯀ ꯈꯣꯡꯒꯁꯦ ꯌꯦꯡꯕ ꯌꯥꯗ꯭ꯔꯦꯅꯦ ꯈꯨꯠꯅ ꯄꯨꯔꯥ ꯃꯨꯁꯟꯈ꯭ꯔꯦꯁꯦ
ꯔꯨꯇꯤ ꯅꯠꯇꯕ ꯃꯃꯤꯡ ꯑꯃꯗꯣ ꯈꯪꯕ꯭ꯔꯥ
ꯀꯔꯝꯕꯅꯣ
ꯑꯩ ꯃꯃꯤꯡ ꯈꯪꯅꯕ ꯅꯠꯇꯦ ꯃꯣꯏ ꯀꯩꯅꯣ ꯇꯧꯕꯗꯣ ꯔꯣꯇꯤꯗꯨ ꯈꯔ ꯆꯥꯎꯕꯗꯣ
ꯁꯣꯐ ꯑꯣꯏꯕꯗꯣ ꯁꯣꯐ ꯑꯣꯏꯕꯗꯣ
ꯉꯍꯥꯛ ꯌꯥꯝ ꯁꯣꯞ ꯑꯣꯏꯗꯦ ꯔꯣꯇꯤꯒꯗꯤ ꯆꯠꯂ ꯈꯪꯗꯦꯅꯦ ꯀꯩꯅꯣꯁꯤꯡꯗ ꯑꯗꯨꯝ ꯆꯥꯕꯅꯤꯅ ꯃꯣꯏ ꯆꯥꯎꯅ ꯆꯥꯄ꯭ꯂꯦꯠ ꯄ꯭ꯂꯦꯠ ꯄ꯭ꯂꯦꯠꯀꯤ ꯁꯥꯏꯖ ꯃꯣꯏꯒꯤꯗꯣ ꯑꯗꯨꯗꯤ ꯈꯔ ꯆꯥꯎꯕꯁꯨ ꯂꯩ ꯑ ꯆꯥꯎ ꯁ ꯇꯧꯕꯅꯤ ꯍꯣꯏ
ꯑꯣ ꯈꯪꯉꯦ ꯅꯍꯥꯟ ꯆꯥꯏꯌꯦꯦ ꯌꯥꯝ ꯄꯨꯔꯛ ꯑꯁ ꯑꯩ ꯑꯃꯅꯦ ꯆꯥꯔꯤꯁꯦ ꯍꯣꯏ ꯃꯥꯅ ꯀꯣꯟꯅꯔꯦ ꯍꯥꯏꯗꯤ ꯑꯩꯗꯤ ꯑꯗꯨꯒꯒꯨꯝꯕꯗꯣ ꯆꯥꯅꯤꯡꯉꯦꯕ ꯆꯥꯛ ꯑꯣꯏꯔꯗꯤ ꯃꯌꯥꯝ ꯆꯥꯕ ꯌꯥꯏꯦ ꯍꯦꯛ ꯍꯜꯂꯛꯄꯒ ꯑꯩ ꯄꯣꯊꯥꯗ꯭ꯔꯤꯀꯣ ꯇꯧꯔꯤꯁꯦ
ꯑ
ꯎꯝ ꯎ ꯆꯥꯛ ꯆꯥꯕ ꯂꯣꯏꯔꯕꯁꯨ ꯍꯪꯗꯦ ꯇꯥꯗ꯭ꯔꯣ
ꯆ ꯇꯥꯏ ꯆꯥꯛ ꯑ ꯆꯥꯛꯁꯦ ꯑꯁ ꯂꯥꯝꯕ ꯍꯧꯔꯦꯅꯦ ꯑꯩꯁꯨ
ꯊꯣꯡꯉ꯭ꯔꯗꯅ
ꯊꯣꯡꯕꯗꯣ ꯉꯥꯏꯍꯥꯛ ꯂꯩꯔꯥ ꯊꯣꯡꯁꯤꯔꯥ ꯀꯟꯅ ꯂꯩꯅ ꯆꯥꯕ ꯂꯣꯏꯔꯕꯅꯤꯅ ꯄꯨꯛ ꯊꯜꯂ